ꯍꯜꯂꯣ
ꯐꯥꯕ꯭ꯔꯣ
ꯇꯥꯏꯌꯦ ꯇꯥꯏꯌꯦ ꯇꯥꯏꯌꯦ
ꯑꯣ ꯇꯥꯔꯕ ꯍꯧꯖꯤꯛꯇꯤ
ꯇꯥꯕ꯭ꯔꯥ
ꯇꯥꯏꯌꯦ ꯇꯥꯏꯌꯦ ꯌꯥꯗ꯭ꯔꯗꯤ ꯌꯥꯗ꯭ꯔꯦꯗꯅ ꯍꯥꯏꯕ
ꯀꯩ ꯍꯥꯏꯕ
ꯀꯩꯗꯧꯔꯤꯒꯦ
ꯆꯥꯛ ꯂꯥꯝꯃꯦ ꯑꯗꯨꯒꯤ ꯀꯥꯡꯍꯥꯎꯗꯧ ꯁꯦꯔꯥꯅ ꯇꯥꯎ ꯑꯂꯨ ꯇꯧꯕꯀꯣ ꯑꯗꯨꯒ ꯒꯦꯁꯇꯣ ꯂꯣꯏꯊꯣꯛꯈ꯭ꯔꯦ
ꯑꯦꯣꯏ ꯁꯤꯂꯤꯟꯗꯔ ꯑꯃ ꯂꯩꯗꯥꯏꯅ
ꯑꯗꯨ ꯊꯥꯡꯗꯣꯛꯄꯤꯌꯣ ꯍꯥꯏꯔꯒ ꯌꯥꯗꯦ
ꯀꯅꯥꯅ ꯌꯥꯗ꯭ꯔꯤꯕ
ꯇꯂꯌꯥꯑꯦ
ꯀ ꯇꯉ ꯍꯥꯏꯕ
ꯏꯅꯥꯎꯄꯥꯅ
ꯏꯁ ꯏꯅꯥꯎ ꯅꯨꯄꯥꯁꯨ ꯈꯪꯈꯤꯗ ꯊꯟꯗꯣꯛꯑꯣ ꯍꯥꯏꯌꯣ ꯇꯜꯂꯦ ꯂꯩꯔꯣ
ꯅꯣꯏꯒꯤ ꯌꯦꯟꯁꯦ ꯌꯥꯝ ꯅꯨꯡꯁꯤꯀꯣ
ꯀꯔꯤꯌꯥ
ꯆꯥꯛ ꯂꯝꯃꯦꯕꯥ
ꯊꯥꯡꯗꯣꯑꯣ ꯍꯥꯏꯌꯨ ꯀꯥꯏꯅꯣ ꯊꯥꯡ ꯊꯥꯡꯗꯣꯃꯤꯟꯅꯁꯦ ꯍꯥꯏꯌꯨ ꯏ ꯊꯥꯗꯣꯛ ꯍꯥꯏꯕꯨ ꯇꯜꯂꯦ ꯑꯗꯨꯝ ꯂꯩꯒꯗ꯭ꯔꯣ ꯎ ꯈꯪꯗꯦ ꯅ ꯅꯨꯄꯥ ꯅꯎ ꯅꯨꯄꯥꯖꯒꯦ ꯃꯇꯗꯗ ꯑꯗꯨꯒꯨꯝꯕꯗ ꯇꯜꯂꯗꯤ ꯈꯪꯈ꯭ꯔꯦꯗ ꯉꯁꯥꯏ ꯌꯥꯝꯝꯁꯥꯏꯀꯣ
ꯏꯁꯤꯡ ꯌꯥꯝ ꯀꯨꯏꯅ ꯆꯠꯂꯦꯗ ꯏꯁꯤꯡ ꯂꯥꯛꯄꯗꯣ
ꯀꯩ ꯏꯁꯤꯡ ꯅꯣꯏꯖꯦ ꯑꯣ ꯉꯁꯥꯏ ꯂꯥꯛꯄꯗꯣ ꯑ ꯂꯣꯏꯕꯒ ꯀꯩꯅꯣ ꯇꯧꯕ ꯋꯥꯔꯤꯃꯨꯛ ꯁꯥ ꯃꯤꯒ ꯁꯥꯔꯨꯕ
ꯎꯝ
ꯑꯗꯨꯅ ꯑꯩꯅ ꯐꯣꯟ ꯇꯧ ꯗꯔꯤꯡ ꯀꯨꯏꯅ ꯆꯠꯄꯗꯨꯗ ꯑꯩꯗꯤ ꯅꯪ ꯇꯣꯛꯇ ꯆꯠꯈ꯭ꯔꯕ꯭ꯔꯅ
ꯑꯃꯨ ꯍꯥꯎꯔꯦꯠꯇꯣ
ꯐꯣꯟꯣꯟ ꯅꯠꯇꯦ ꯗ꯭ꯔꯤ ꯀꯅꯦ ꯁꯥꯠ ꯆꯠꯄꯗ ꯍꯥꯏꯕꯅꯤꯗ
ꯎꯝ
ꯍꯧꯖꯤꯛꯐꯨ ꯀꯩꯅꯣꯅꯦ ꯄꯨꯡ ꯑꯍꯧꯝ ꯍꯦꯜꯂꯦ ꯀꯩꯅꯣꯈ ꯆꯥꯛ ꯉꯥꯡꯕ ꯍꯣꯏ ꯆꯥꯐꯝ ꯆꯥꯔꯣ
ꯆꯥꯛꯂꯥꯝꯃꯦ ꯉꯁꯤꯒꯤ ꯆꯥꯛ ꯆꯥꯗꯦ ꯃꯣꯔꯅꯤꯡ ꯈꯛꯇꯅꯦ
ꯏ ꯑꯩꯈꯣꯏꯁꯨ ꯉꯁꯥꯏ ꯑꯌꯨꯛ ꯆꯥ ꯆꯥꯔꯤꯕꯗꯨꯅꯤ ꯀꯩꯅꯣ
ꯑꯗꯨ ꯑꯣꯏꯔꯁꯨ ꯑꯩꯈꯣꯏꯗꯤ ꯑꯗꯨꯝ ꯂꯥꯝꯃꯤꯗꯅ
ꯏꯁ ꯅꯣꯏ ꯅꯣꯏ ꯊꯤꯕꯣꯡꯁꯤ ꯅꯣꯏ ꯊꯤꯕꯣꯡꯁꯦ ꯈꯔ ꯂꯥꯎꯕ꯭ꯔꯕ
ꯂꯥꯎꯕꯒꯤ ꯅꯠꯇꯦ ꯑꯗꯨꯝ ꯆꯥꯕꯒꯤ ꯆꯥꯅꯤꯡꯕ
ꯆꯥꯔꯣ ꯆꯥꯔꯣ ꯆꯥꯔꯣ ꯑꯩꯈꯣꯏꯒꯤ ꯀꯔꯤ ꯊꯕꯛꯁꯨ ꯇꯧꯗꯅ ꯐ꯭ꯔꯤꯗ ꯂꯩꯔꯗꯤ ꯆꯥꯛ ꯑꯗꯨꯝ ꯂꯥꯝꯈꯠꯂꯛꯄꯅꯦ
ꯑꯩꯗꯤ ꯍꯟꯗꯛ ꯄꯨꯨꯛ ꯑꯃꯨꯛ ꯄꯨꯛ ꯑꯩ ꯍꯟꯗꯛꯅꯦ ꯄꯨꯛ ꯈꯔ ꯅꯣꯏꯈꯠꯂꯦ ꯑꯃꯨꯛ
ꯑꯣ
ꯆꯥꯛꯁꯨ ꯈꯔ ꯈꯔ ꯑꯗꯨꯝ ꯆꯥꯏ ꯑꯗꯒꯤ
ꯅꯪꯒꯟ ꯏꯅꯥꯎ ꯅꯤꯄꯥꯅ ꯃꯁꯛ ꯀꯝꯗꯧꯕ꯭ꯔꯥ ꯑꯩꯅ ꯍꯪꯕꯀꯣ ꯑꯗꯨꯒ ꯃꯌꯥꯡ ꯀꯪꯉꯦ ꯎꯝ ꯃꯁꯛꯇꯣ ꯎꯕꯀꯥꯟꯗ ꯎ ꯀꯔꯤ ꯍꯥꯏꯁꯤꯔ ꯌꯥꯝ ꯁꯣꯜꯂꯦ ꯍꯥꯏꯌꯦ
ꯎꯝ ꯌꯥꯝ ꯁꯣꯜꯂꯦ ꯍꯥꯏꯑꯦ
ꯑꯥ
ꯄꯥꯛ ꯅꯣꯏꯕ ꯉꯝꯃꯔꯣꯏꯗ ꯅꯣꯏꯁꯨ ꯅꯣꯏ ꯅꯣꯏꯅꯤꯡꯗꯦ ꯅꯣꯏꯕꯩꯗꯤ ꯌꯥꯝ ꯂꯥꯏꯔꯤꯗ
ꯎꯝ
ꯅꯣꯏꯔꯒ ꯄꯨꯛꯁꯦ ꯈꯔ ꯈꯔ ꯑꯃꯨꯛ ꯅꯣꯏꯊꯣꯔꯛꯏꯅꯦ ꯀꯩꯒꯤꯅꯣ ꯈꯪꯗꯦꯅꯦ
ꯏꯁꯤꯡ ꯁꯦꯟꯇꯦꯛꯁ ꯀꯌꯥ ꯂꯩꯕ꯭ꯔꯥ
ꯑꯩꯈꯣꯏ ꯁꯤꯟꯇꯦꯛꯁ ꯑꯍꯨꯝ ꯑꯍꯨꯝ ꯃꯈꯥꯏ ꯑꯍꯨꯝ ꯃꯈꯥꯏ ꯍꯥꯏꯇꯥꯔꯦ
ꯄꯨꯂꯞ ꯊꯜꯂꯕꯣ
ꯄꯨꯂꯞ ꯊꯜꯂꯦ ꯏꯁꯤꯡ ꯂꯥꯛꯄ ꯍꯥꯏꯗꯤ ꯑꯩꯈꯣꯏꯒꯤ ꯏꯁꯤꯡ ꯁꯄ꯭ꯂꯥꯏ ꯇꯧꯕꯗꯣ ꯆꯂꯥꯏꯕꯗꯣ ꯑꯗꯨ ꯑꯩꯈꯣꯏꯅ ꯀꯧꯕ ꯏꯁꯤꯡ ꯂꯩꯇ꯭ꯔꯦꯅ ꯇꯣꯇꯤ ꯇꯥꯗꯕ ꯍꯥꯏꯇꯥꯔꯦ ꯏꯁꯤꯡ ꯏꯁꯤꯡ ꯇꯣꯇꯤ ꯂꯥꯛꯇꯦꯕ
ꯎꯝ
ꯂꯥꯛꯇꯕ ꯀꯨꯏꯔꯦ ꯑꯗꯨ ꯂꯥꯛꯑꯒꯗꯤ ꯀꯧꯗ꯭ꯔꯁꯨ ꯌꯥꯕꯅꯦꯕꯀꯣ ꯇꯣꯇꯤꯁꯨ ꯂꯥꯛꯇꯥꯔꯦ ꯍꯧꯖꯤꯛ ꯅꯪ ꯆꯥꯛ ꯆꯥꯥꯁꯜꯂꯨꯔꯒꯗꯤ ꯍꯣꯔꯦꯟ ꯂꯥꯝꯃꯔꯣꯏꯑꯦ
ꯎꯝ
ꯐꯤꯔꯛ ꯇꯥꯗ꯭ꯔꯣ ꯑꯗꯨꯗꯤ
ꯍꯣꯔꯦꯟꯅ ꯆꯥꯕ ꯇꯥꯔꯦ ꯉꯥꯏꯍꯥꯛ ꯂꯩꯔꯒ
ꯍꯧꯖꯤꯛ ꯂꯥꯝꯃꯒ ꯍꯣꯔꯦꯟ ꯉꯍꯥꯛ ꯂꯩꯔꯒ ꯆꯥꯗꯣꯏꯕ
ꯎꯝ ꯎꯄꯥꯏꯂꯩꯇꯦ
ꯎꯄꯥꯏꯂꯩꯇꯦ ꯀꯥꯏꯅ
ꯆꯥꯛꯇꯤ ꯌꯥꯝ ꯂꯃꯦ ꯑꯩ
ꯆꯥꯔꯣ ꯀꯩꯅ ꯀꯩꯅꯣ ꯑꯗꯨꯗꯤ ꯆꯥꯛ ꯂꯥꯝꯕ ꯁꯤꯡꯖꯨ ꯍꯥꯎꯕꯅꯦ ꯑꯩꯈꯣꯏꯒꯤ ꯎꯝ ꯎꯝ ꯎꯝ ꯁꯤꯡꯖꯨ ꯁꯤꯡꯖꯨ ꯍꯥꯎꯕꯅꯤ ꯀꯣ ꯁꯤꯡꯖꯨ ꯍꯥꯥꯎꯕꯅꯤ ꯀꯣ
ꯍꯥꯎꯑꯦ ꯍꯤꯎꯑꯦ ꯍꯥꯎꯑꯦ ꯨ ꯖꯨ ꯆꯥꯅꯤꯡꯉꯥꯏꯁꯨ ꯀꯔꯤꯁꯨ ꯂꯩꯇꯦ
ꯃꯤꯃꯤ ꯂꯧꯔꯣ ꯀꯩꯅꯣ ꯃꯤꯃꯤ ꯂꯧꯔꯒ ꯅꯣꯏ ꯃ ꯃꯅꯤꯡꯗ ꯅꯣꯏ ꯃꯃꯥꯡꯗ ꯍꯥꯏꯒꯗ꯭ꯔꯥ ꯆꯥꯛꯈꯨꯝ ꯃꯥꯡꯗ ꯑꯃ ꯍꯧꯋꯤꯗꯨꯗꯤ ꯅꯍꯥꯟ ꯑ ꯃꯅꯥ ꯑꯃ ꯑꯩ ꯅꯍꯥꯃꯨꯛ ꯄꯨꯕꯗꯣ
ꯑꯁ ꯆꯥꯅꯤꯡꯗꯦ
ꯑꯦ ꯑꯗꯨ ꯍꯥꯎꯕꯅꯦ
ꯆꯥꯅꯤꯡꯗꯦꯕ ꯑꯗꯣ
ꯅꯥꯀꯨꯞꯄꯤꯁꯤꯕꯨ ꯀꯃꯥꯏꯅ ꯊꯥꯕꯅꯣ ꯃꯔꯨ ꯂꯩꯕ꯭ꯔꯣ
ꯅꯠꯗꯤꯍꯦ ꯃꯥꯒꯤ ꯃꯔꯥꯗꯣ ꯊꯥꯕꯅꯤꯅꯦ ꯃꯔꯥ ꯍꯥꯏꯕ꯭ꯔꯥ
ꯀꯥꯏꯗ ꯐꯪꯒꯗ꯭ꯔꯥ
ꯗ꯭ꯔꯥ
ꯕꯖꯥꯔꯗ ꯌꯣꯟꯕꯗꯣ ꯀꯩꯅꯣ ꯐꯪꯒꯗ꯭ꯔꯅꯦ ꯑꯦ ꯑꯗꯨꯗꫭ ꯊꯥꯕꯗ ꯍꯧꯒꯗ꯭ꯔꯣ
ꯎꯝ ꯍꯧꯒꯅꯤꯌꯦ
ꯏꯁ ꯃꯔꯥ ꯌꯥꯎꯗꯦ ꯑꯗꯨꯗꯤ
ꯈꯪꯗꯦ ꯑꯗꯨꯗꯤ
ꯁꯤ ꯁ ꯈꯪꯗꯦ
ꯍꯦ ꯑꯔꯤ ꯌꯣꯜꯂꯝꯒꯅꯤ ꯍꯪꯉꯗꯤ
ꯃꯔꯣꯏꯒꯨꯝꯕ ꯊꯥꯁꯤꯔ ꯈꯜꯂꯤꯕ
ꯎꯝ ꯊꯥꯎꯑꯣ
ꯁꯤ ꯆꯨꯖꯥꯛ ꯄꯥꯝꯕꯤ ꯁꯧꯒꯔꯤꯗꯤ ꯐꯖꯅ ꯑ ꯍꯌꯦꯡ ꯍꯦꯛꯄ ꯌꯥꯔꯦ ꯁꯧꯒꯔꯤ
ꯑꯝꯄꯥ ꯍꫭꯏꯒꯤ ꯌꯥꯝ ꯀꯥꯟꯅꯔꯦ ꯌꯥꯝ ꯌꯥꯝ ꯀꯟꯅꯔꯦ ꯁꯧꯒꯔꯤ ꯌꯥꯝ ꯍꯧꯋꯤꯗ ꯁꯤꯐꯥꯎ ꯀꯩꯅꯣ ꯅꯍꯥꯃꯨꯛ ꯅꯥꯄꯤ ꯀꯩꯅꯣ ꯇꯧꯔꯒ ꯃꯟꯗꯕꯩꯅꯦ ꯃꯃꯥꯡꯗ ꯅꯥ ꯄꯤ ꯈꯔ ꯃꯜꯂꯨꯕꯒꯤ ꯈꯔ ꯑ ꯐꯖꯔꯦ ꯐꯖꯅ ꯍꯧꯔꯦ
ꯂꯩꯍꯥꯎꯗꯣ ꯂꯩꯇꯕꯒꯤꯅꯤꯅꯦ ꯑꯗꯣ
ꯍꯣꯏ ꯈꯥꯃꯦꯟꯁꯤꯟꯗꯤ ꯐꯖꯅ ꯐꯩꯌꯦꯅꯦ ꯌꯥꯝ ꯐꯩꯌꯦꯅꯦ ꯃꯥꯡ ꯊꯥꯕꯗ ꯌꯥꯝ ꯐꯕꯗꯤ ꯑꯣꯏꯗꯦ ꯑꯗꯨ ꯑꯣꯏꯔꯁꯨ ꯁꯤ ꯌꯥꯝ ꯍꯦ ꯍꯦꯕ ꯃꯤ ꯌꯥꯝ ꯆꯥꯕ ꯐꯪꯕꯅꯦ ꯁꯤ ꯑꯩꯅ ꯀꯅꯥꯕ ꯅꯍꯥꯃꯨꯛ ꯊꯥꯕꯗꫭ
ꯍꯣꯏ ꯍꯣꯏ ꯍꯣꯏ ꯑꯩꯁꯨ ꯆꯥꯕ ꯐꯪꯉꯦ
ꯏꯃꯥꯟꯅꯕ ꯍꯣꯏꯒꯤꯁꯨ ꯄꯤꯌꯦ ꯏꯅꯥꯎꯅꯨꯄꯥ ꯍꯣꯏꯁꯨ ꯄꯤꯌꯦ ꯑꯗꯒꯤ ꯑꯩꯈꯣꯏ ꯁꯤꯗ ꯂꯩꯃꯤꯟꯅꯕ ꯑꯗꯨꯝ ꯇꯨꯝ ꯍꯦꯛꯄꯅꯦꯕ
ꯎꯝ
ꯍꯨꯝ ꯇꯟꯕꯨ ꯇꯟꯗ꯭ꯔꯗꯤꯕꫭ ꯑꯗꯨꯝ ꯂꫭꯏꯅ ꯆꯥꯕ ꯐꯪꯕꯅꯤꯗ
ꯆꯨꯖꯥꯛꯇꯤ ꯂꯣꯏꯔꯕꯣ
ꯑꯁ ꯆꯨꯖꯥꯛ ꯐꯠꯇꯦꯗ ꯆꯨꯖꯥꯛ ꯑꯃ ꯑꯅꯤꯗꯤ ꯆꯥꯕ ꯐꯪꯉꯦ ꯑꯗꯩꯗꯤ ꯈꯔ ꯈꯔ ꯀꯟꯕꯁꯨ ꯑꯩꯈꯣꯏ ꯂꯩꯃꯤꯟꯅꯕ ꯈꯔ ꯑꯗꯨꯝ ꯍꯦꯛꯑꯒ ꯑꯗꯨꯝ ꯆꯥ ꯆꯥꯊꯣꯛꯄ ꯑꯗꯨꯃꯥꯏꯅ ꯇꯧꯕꯒꯤꯀꯣ ꯎꯝ ꯎꯝ ꯍꯨꯝ ꯍꯣꯔꯦꯟ ꯅꯨꯡꯗꯥꯡ ꯅꯨꯡꯗꯥꯡꯒꯤꯁꯨ ꯌꯥꯎ ꯉꯧꯔꯣ ꯀꯩꯅꯣ ꯑꯂꯨꯗꫭ
ꯃꯔꯤ ꯃꯔꯤ ꯑꯗꯨꯋꯥꯏꯗ ꯇꯧꯒꯦ ꯍꯧꯖꯤꯛꯇꯤ ꯒ꯭ꯂꯤꯁꯇꯣ ꯂꯣꯏꯈ꯭ꯔꯦꯕ ꯑꯗꯨꯒꯤ
ꯎꯝ ꯅꯣꯏ ꯀꯩꯅꯣꯗꯣ ꯏꯁꯤꯡ ꯏꯁꯤꯡ ꯂꯩꯇ꯭ꯔꯤꯕꯣ ꯅꯣꯏ ꯂꯧꯕꯨꯛꯇꯣ
ꯍꯣꯏ ꯂꯩꯇꯦ ꯑꯗꯨꯒꯤ ꯑꯁ ꯃꯊꯥ ꯁꯥꯔꯤꯅꯦ
ꯏꯁꯤꯡ ꯂꯩꯔꯀꯥꯟꯗ ꯊꯔꯣꯏ ꯑꯝꯇ ꯈꯨꯜꯂꯨꯁꯦ ꯍꯥꯏ
ꯌꯥꯔꯦ ꯊꯔꯣꯏꯒꯤ ꯋꯥ
ꯊꯔꯣꯏ ꯅꯣꯏ ꯅꯅꯨꯡꯕꯤ ꯊꯔꯣ ꯍ ꯍꯥꯎꯑꯣꯏꯅꯦ
ꯍꯥꯎꯔꯁꯨ ꯂꯩꯇ꯭ꯔꯗꯤ ꯎꯄꯥꯏ ꯂꯩꯇꯦꯗꯅ
ꯏꯁꯤ ꯅꯣꯡ ꯅꯣꯡ ꯇ ꯇꯔ ꯇꯥꯈꯤꯅꯤꯌꯦ ꯅꯣꯡ ꯇꯥꯔꯀꯥꯟꯗ ꯇꯧꯕ ꯌꯥꯅꯤꯌꯦ ꯈꯨꯟꯕ ꯌꯥꯏ ꯀꯩꯅ
ꯂꯧ ꯂꯣꯏ ꯍꯧꯈ꯭ꯔꯅꯤ
ꯎꯝ ꯍꯧꯗ꯭ꯔꯤꯉꯩꯗ ꯌꯥꯗꯕꯅꯤꯅ ꯍꯣꯏ ꯅꯣꯡ ꯇꯥꯕ ꯍꯥꯏꯐꯦꯠ ꯌꯦꯡꯉꯒ ꯀꯩꯅꯣ ꯆꯠꯂꯒꯦ ꯑꯩꯈꯣꯏ ꯏꯆꯦ ꯍꯣꯏꯗꯀꯣ ꯃꯁꯤ ꯍꯣꯏꯗꯤ ꯌꯥꯝꯗꯦ ꯍꯌꯦꯡ ꯊꯔꯦ ꯑꯗꯨ ꯑꯣꯏꯔꯁꯨ ꯆꯔꯥ ꯑꯃ ꯑꯅꯤꯗꯨ ꯄꯨꯟꯕ ꯌꯥꯅꯤ
ꯐꯔꯣꯏꯁꯨ ꯂꯧꯕꯨꯛ ꯂꯧꯕꯨꯛꯇ ꯂꯩꯌꯦ ꯂꯧꯕꯨ ꯑꯣꯏꯔꯁꯨ ꯂꯩꯇꯕ ꯃꯐꯝ ꯂꯩꯌꯦꯦꯕꯀꯣ
ꯎꯝ ꯂꯩꯕꯅꯦ ꯑꯩꯈꯣꯏ ꯑꯩꯈꯣꯏ ꯑꯩꯈꯣꯏ ꯑꯩꯈꯣꯏ ꯈꯨꯟꯗꯁꯨ ꯑꯩꯈꯣꯏ ꯂꯧꯗꯨꯁꯨ ꯂꯩꯕ ꯖꯒꯥ ꯂꯩ ꯂꯩꯇꯕ ꯖꯒꯥ ꯂꯩꯌꯦꯕ ꯈ꯭ꯋꯥꯏꯒꯤ ꯃꯊꯪ ꯂꯣꯝꯗ ꯂꯥꯛꯑꯁꯤ ꯈꯨꯌꯥ ꯑꯃ ꯃꯈꯥꯔꯣꯝꯗꯤ ꯀꯌꯥ ꯂꯩꯇꯦꯕ
ꯅꯣꯏ ꯂꯧꯗꯤ ꯂꯩꯕ꯭ꯔꯣ
ꯍꯥꯥ
ꯅꯣꯏ ꯂꯧꯧꯗꯗꯤ ꯂꯩꯕ꯭ꯔꯣ
ꯑꯩꯈꯣꯏ ꯂꯧꯗꯨꯅꯦ ꯌꯥꯝꯃꯤꯁꯦ ꯑꯩꯈꯣꯏ ꯑꯩꯈꯣꯏ ꯂꯧꯒꯤ ꯃꯊꯪ ꯂꯣꯝ ꯊꯪꯕꯀꯣ ꯑꯗꯨ ꯖꯒꯥꯗꯣ ꯌꯥꯝ ꯂꯩꯕꯅꯦꯕ ꯑꯗ ꯃꯤ ꯈꯨꯟꯅꯅꯕꯅꯦ ꯑꯩꯈꯣꯏ ꯂꯧ ꯂꯧꯤꯡꯉ ꯊꯝꯖꯅ ꯐꯧ ꯑꯗꯨꯝ ꯍꯧꯔꯁꯨꯀꯣ ꯃꯤ ꯑꯗꯨꯝ ꯆꯪꯉ ꯆꯪꯉ ꯅꯦꯕꯒꯤ ꯑꯩꯈꯣꯏ ꯏꯃꯥ ꯍꯣꯏ ꯑꯗꯨꯝ ꯁꯪꯕ ꯆꯠꯄꯅꯦꯕ ꯊꯕꯛ ꯊꯕꯛ ꯌꯥꯝꯃꯟꯕꯒꯤ
ꯑꯣ
ꯃꯣꯏ ꯊꯔꯣꯏ ꯀꯣꯟꯟꯕꯁꯤꯡꯅ ꯐꯧ ꯄꯥꯝꯕꯤꯗꯣ ꯅꯦꯠꯈꯥꯏ ꯅꯦꯈꯥꯏ ꯆꯠꯄꯒꯤ
ꯎꯝ
ꯎꯝ ꯌꯥꯝꯅ ꯑꯗꯨꯝ ꯁꯪꯕ ꯆꯠꯄ ꯀ
ꯑꯦ ꯍꯧꯖꯤꯛꯁꯦ ꯆꯤꯡꯗ ꯊꯕꯤꯒꯨꯝꯕ ꯂꯩꯔꯅꯤꯀꯣ
ꯊꯕꯤ ꯍꯧꯖꯤꯛ ꯖꯨꯟꯒꯣ ꯊꯕꯤ
ꯆꯥꯕꯧ
ꯍꯧꯔꯅꯤ ꯀꯩꯅꯣ ꯃꯤ ꯆꯥꯕ ꯍꯧꯔꯕꯅꯦ ꯑꯗꯒꯤ ꯊꯕꯤ ꯀꯥꯂꯦꯟ ꯊꯕꯤ ꯃꯆꯥ ꯃꯆꯥꯗꯨꯁꯨ ꯑꯗꯨꯝ ꯍꯧꯔꯅꯤ ꯂꯒꯤꯗꯤ ꯀꯩꯁꯨ ꯄꯥꯟꯗꯕ꯭ꯔꯕ
ꯍꯗ
ꯅꯣꯏꯅ ꯁꯦꯕꯥ ꯇꯧꯗꯕꯩꯅꯦ ꯁꯦꯕꯥ ꯍꯥꯏꯗꯕ
ꯑꯩꯈꯣꯏꯒꯤꯗꯤ ꯐꯠꯇꯦꯕ ꯂꯩꯍꯥꯎꯗꯣ ꯂꯩꯇꯕꯒꯤ
ꯅꯥꯄꯤ ꯁꯣꯡꯕꯁꯨ ꯐꯠꯇꯕꯅꯦ
ꯎꯝ ꯅꯥꯄꯤꯗꯤ ꯌꯥꯝꯃꯦ
ꯑꯗꯨꯒꯤꯅꯦ ꯅꯥꯄꯤ ꯎꯝ ꯁꯦꯕꯥ ꯌꯥꯝꯏ ꯆꯪꯕꯅꯤꯅꯦ ꯀꯥꯏꯒꯤ ꯀꯩ ꯀꯩꯅꯣ ꯊꯥꯔꯒ ꯅꯥꯄꯤꯁꯨ ꯁꯨꯝꯍꯟꯃꯟꯗꯅ ꯂꯩꯇꯦ ꯀ ꯀꯥꯏꯗ ꯐꯗꯣꯏꯅꯣ
ꯎ
ꯎꯝ
ꯒ꯭ꯌꯥꯟ ꯇꯥꯗ꯭ꯔꯦ ꯊꯕꯛ ꯌꯥꯝꯃꯟꯕꯒꯤ
ꯊꯕꯛ ꯌꯥꯝꯃꯟꯕꯒꯤ ꯊꯕ ꯅꯣꯛꯅꯤꯡꯏꯗ ꯁꯤꯁꯁ ꯑꯗꯨ ꯑꯗꯨꯖꯨ ꯊꯕꯛ ꯌꯥꯝꯃꯦ ꯍꯥꯏꯕꯋꯥꯅꯤ ꯅꯣꯏ ꯀꯩꯅꯣ ꯇꯧꯕꯗ ꯐ꯭ꯔꯤꯗ ꯂꯩꯕ ꯃꯇꯝꯁꯤꯅ ꯍꯦꯜꯂꯦ ꯑꯩ ꯑꯗꯨꯝ ꯌꯦꯡꯕꯗ ꯑꯩꯈꯣꯏ ꯑꯥꯗ ꯂꯩꯕꯁꯤꯡꯒ ꯃꯥꯟꯅꯗꯦꯕ
ꯐ꯭ꯔꯤ ꯁꯨꯡꯂꯩ ꯂꯩꯔꯅꯨ ꯍꯥꯏꯔꯣ
ꯑꯦ ꯐ꯭ꯔꯤ ꯂꯩꯕ ꯍꯥꯏꯗꯤ ꯂꯩꯗꯅꯨꯀꯣ ꯅꯣꯏ ꯊꯕꯛ ꯇꯧꯕꯁꯨ ꯌꯥꯝ ꯋꯥꯅ ꯇꯧꯕꯅꯤ ꯅꯠꯇꯦꯕ ꯑꯥꯗꯒꯤ ꯀꯩꯅꯣ ꯌꯦꯡꯂꯡꯉꯨꯔꯒꯗꯤ ꯃꯤ ꯑꯥꯗ ꯀꯩꯅꯣ ꯇ ꯇꯧꯕꯗꯤ ꯑꯌꯨꯛꯇꯒꯤ ꯆꯠꯂꯒ ꯅꯨꯃꯤꯠ ꯆꯨꯞꯄ ꯑꯃ ꯊꯕꯛ ꯇꯧꯔꯒ ꯍꯜꯂꯛꯄꯅꯤꯗ ꯑꯗꯨꯅꯤ ꯍꯥꯏ ꯁꯤ ꯅꯪ ꯊꯕꯛ ꯂꯩ ꯊꯕꯛ ꯆꯤꯂꯦ ꯍꯥꯏ ꯊꯕꯛ ꯂꯩ ꯍꯥꯏꯁꯦ ꯑꯗꯨꯃꯥꯏꯅ ꯁꯨꯗꯦ ꯍꯥꯏꯕ ꯑꯗꯨꯝ ꯌꯦꯡꯕꯗ ꯐ꯭ꯔꯤꯒꯤ ꯃꯇꯝꯗꯨꯅ ꯍꯦꯜꯂꯦꯕ ꯑꯗꯨꯗꯤ ꯀꯥꯏꯗ ꯌꯥ ꯌꯥꯕꯅꯤ ꯉꯥꯏꯍꯥꯛꯇꯪ ꯑꯣꯏꯔꯁꯨ ꯅꯣꯏ ꯍꯧꯖꯤꯛꯀꯤ ꯀꯩꯅꯣꯗ ꯅꯣꯏ ꯃꯈꯥꯒꯤ ꯋꯥ ꯋꯥꯒꯤ ꯖꯒꯥꯗꯣ ꯑꯗꯨꯁꯨ ꯑꯌꯨꯛꯇꯔ ꯅꯨꯡꯗꯥꯡ ꯋꯥꯏꯔꯝ ꯑꯗꯨꯅ ꯑꯗꯨꯝ ꯁꯦꯡꯕꯗ ꯊꯕꯛꯅꯤ ꯍꯥꯏꯔꯤꯉꯥꯏ ꯂꯩ ꯇꯦ ꯑꯗꯨꯗꯤ ꯌꯨꯝ ꯅꯨꯡꯗꯥꯡ ꯋꯥꯔꯝ ꯍꯥꯏꯕꯅꯤꯅꯍꯦ ꯅꯨꯡꯁꯥ ꯀꯩꯅ ꯀꯩ ꯍꯥꯏꯁꯤꯔ ꯅꯦꯝꯗꯕ ꯇꯥꯏꯃꯤꯡ